ꯎꯝ ꯇꯀꯣ ꯑꯣ ꯅꯣꯏꯒꯤ ꯃꯃꯥ ꯍꯣꯏꯗꯤ ꯐꯥꯔꯝ ꯆꯠꯈ꯭ꯔꯕꯣ
ꯎꯝ ꯆꯀ꯭ꯔꯤꯣꯏ ꯁꯁꯨ ꯀꯨꯔꯇꯤ ꯑꯗꯨꯝ ꯑꯗꯨꯒ ꯄꯥꯎ ꯇꯥꯔꯗꯤ ꯑꯌꯨꯛ ꯁꯍꯤꯗ ꯂꯅꯥꯡꯗꯅꯤ ꯎꯝ ꯌꯥꯌꯔ
ꯄꯥꯝꯂꯦꯀꯣ ꯑꯩꯈꯣꯏꯒꯤ ꯏꯃꯥꯟꯅꯄꯤꯁꯤꯡꯁꯨ ꯇꯥꯔꯗꯤ ꯅꯪꯕꯨ ꯇꯣꯛꯈ꯭ꯔꯣ ꯇꯣꯛꯈ꯭ꯔꯣ ꯍꯥꯏꯔꯅꯤ ꯈꯪꯅꯤ ꯃꯣꯏꯁꯨ ꯇꯥꯔꯗꯤ ꯅꯪꯒꯤ ꯋꯥꯔꯤ
ꯑ
ꯑꯩꯗꯤ ꯁꯥꯎꯅꯤꯡꯈ꯭ꯔꯦꯗꯀꯣ ꯑꯩꯈꯣꯏ ꯂꯩꯃꯤꯟꯅꯔꯗꯤ ꯐꯥꯔꯗꯕ
ꯑꯝ ꯅꯕ ꯀꯥꯟꯁꯤꯗꯁ ꯐꯂꯥꯏꯇ꯭ꯔꯦ
ꯇꯣꯛꯅꯤꯡꯉꯥꯏ ꯅꯪꯁꯨ ꯈꯜꯂꯣ ꯑꯃꯨꯛꯀ ꯅꯨꯡꯁꯤꯕꯒꯤꯗꯤ ꯑꯗꯨꯒꯤ ꯗꯤ ꯈꯟꯒꯅꯨ ꯑꯩꯗꯤ ꯄꯥꯝꯗ꯭ꯔꯦ ꯇꯣꯛꯈ꯭ꯔꯣ ꯅꯪ ꯇꯣꯛꯄꯅ ꯅꯨꯡꯉꯥꯏꯒꯅꯤ ꯎꯝ ꯑꯩꯈꯣꯏꯒꯤ ꯏꯃꯥꯟꯅꯕꯤꯁꯨ ꯑꯃꯥꯗꯣ ꯎꯝꯝ ꯥꯁꯨ ꯍꯥꯟꯅꯗꯤ ꯑꯗꯨꯝ ꯟ ꯁꯤ ꯑꯦꯗꯨꯁꯨ ꯍꯧꯖꯤꯛꯇꯤ ꯍꯣꯏ ꯅꯍꯥꯟꯗꯤ ꯂꯥꯁ ꯏꯌꯥꯔ ꯍꯥꯏꯗ ꯗ꯭ꯔꯃ ꯅꯨꯄꯤ ꯊꯤꯗ꯭ꯔꯀꯥꯟꯗ ꯑꯗꯨ ꯅꯨꯄꯥꯒꯤ ꯈꯔ ꯈꯔꯗꯤ ꯈꯥꯦ ꯃꯥꯁꯦ ꯄꯥꯝꯗ ꯍꯥꯏꯔꯁꯨ ꯑꯗꯨ ꯑꯣꯏꯔꯁꯨ ꯍꯧꯖꯤꯛꯇꯤꯀꯣ ꯑꯁ ꯃꯥꯁꯦ ꯌꯥꯝ ꯀꯩꯅꯣ ꯃꯍꯥꯛꯄꯇ ꯑꯆꯒꯤ ꯄꯥꯔꯁꯦꯟ ꯑꯃ ꯐꯥꯎ ꯂꯩꯥꯏꯇꯦ ꯍꯥꯏꯕꯅꯤ ꯍꯧꯖꯤꯛꯇꯤ ꯃꯣꯏ ꯃꯥꯒꯤ ꯋꯥꯔꯤꯒ ꯇꯣꯛꯈ꯭ꯔꯦ ꯍꯥꯏꯗꯤꯦ ꯃꯥꯒꯤ ꯃꯃꯥꯟꯅꯕꯤ ꯑꯃ ꯃꯣꯏ ꯂꯩꯃꯤꯟꯅꯕꯗꯨꯣ ꯑꯣꯏ ꯎꯝ ꯃꯂ ꯁꯦꯝꯕꯤꯗꯣ ꯑꯗꯨꯗ ꯀꯣꯍꯣꯜ ꯑꯁ ꯀꯣꯍꯣꯜ ꯌꯥꯝ ꯇꯧꯔꯛꯄꯗꯣ ꯃꯥꯒꯤ ꯍꯥꯏꯕꯗꯤ ꯂꯩꯃꯤꯟꯅꯩꯌꯦ ꯍꯥꯏꯌꯦꯕ ꯑꯗꯨꯒ ꯆꯥꯛꯀ ꯊꯣꯡꯕꯤꯌꯣ ꯂꯥꯛꯀꯦ ꯀꯣꯏꯕ ꯂꯥꯛꯀꯦ ꯁꯨꯃꯥꯏꯅ ꯑꯩꯅ ꯑꯗꯨꯝ ꯍꯧꯖꯤꯛ ꯐꯥꯎ ꯇꯥꯎꯔꯤꯦ ꯍꯥꯏꯌꯦ ꯏꯀꯥꯏꯕ ꯈꯪꯗꯕ
ꯌꯦꯡꯅ ꯏꯕꯒꯤꯅꯦ ꯃ
ꯑꯗꯨ ꯉꯦꯉꯦ ꯑꯩꯗꯤ ꯁꯥꯎꯅꯤꯡ ꯏꯪꯕꯅ ꯂꯣꯏꯔꯦ
ꯄꯥꯁꯤꯡꯒꯤ ꯁꯛ ꯌꯦꯡꯅꯤꯡꯗ꯭ꯔꯦ ꯁꯤꯕꯁ ꯀꯥꯡꯂ ꯄ ꯃ
ꯥꯏꯅꯗꯤ ꯇꯧꯅꯤꯡꯒꯅꯤ ꯍꯥꯏꯗꯤ ꯃꯥꯕꯨ ꯍꯣꯏ ꯅꯪ ꯌꯥꯝꯅꯗꯤ ꯋꯥꯅꯤ ꯈꯪꯉꯤ ꯑꯗꯨ ꯑꯣꯏꯔꯁꯨ ꯃꯇꯝ ꯈꯔ ꯈꯛꯇꯅꯤ ꯑꯦ ꯑꯗꯨ ꯇꯣꯛꯈ꯭ꯔꯣ ꯍꯥꯏꯅꯤꯡꯉꯦ ꯍꯥꯏꯗꯤ ꯅꯪꯒꯤ ꯄꯨꯟꯁꯤꯗ ꯋꯥꯅꯤꯡꯉꯥꯏꯒꯤ ꯁꯔꯨꯛꯄꯨꯗꯤ ꯅꯪꯅ ꯃꯇꯝ ꯈꯔ ꯈꯛꯇ ꯋꯥꯕꯅ ꯐꯥꯒꯅꯤ ꯍꯥꯏꯕ ꯑꯩꯗꯤ ꯈꯜꯂꯤ ꯍꯥ ꯊ ꯍꯖꯥꯅꯤꯡ ꯂꯥꯏ ꯑꯃꯨꯛꯀ ꯑꯩꯗꯤ ꯊꯥꯖꯗ꯭ꯔꯦꯀꯣ ꯑꯗꯨꯒꯤ
ꯑ ꯑꯩꯈꯣꯏꯅ ꯈꯪꯗꯕ ꯃꯇꯝꯗꯁꯨ ꯑꯗꯨꯝ ꯇꯧꯔꯝꯒꯅꯤ ꯂꯥꯏꯅ ꯌꯥꯗꯕ ꯀꯩ ꯑꯃꯨꯛ ꯑꯃꯨꯛ ꯃꯔꯛ ꯃꯔꯛꯇꯗꯤ ꯃꯤ ꯑꯃꯅ ꯃꯤ ꯑꯃꯅ ꯑꯗꯨꯝ ꯎꯏꯅ
ꯎꯝ
ꯃꯥꯅ ꯇ ꯎꯕꯗꯣ
ꯎꯝ ꯈꯪꯗ꯭ꯔꯦ ꯃꯥꯁꯦ ꯀꯔꯤ ꯋꯥꯈꯟꯒꯗ ꯅꯕꯨꯗꯤ ꯅꯨꯡꯁꯤꯗꯤꯅꯨꯡꯁꯤ ꯁꯤ ꯈꯪꯉꯦ ꯑꯗꯨ ꯑꯣꯏꯔꯁꯨ ꯃꯥꯁꯦ ꯑꯃꯨꯛꯀ ꯑꯗꯨꯝ ꯇꯥꯎꯔꯒ ꯂꯥꯛꯑꯦ ꯍꯥꯏꯕ ꯀꯣꯏꯁꯨꯨꯈꯥ ꯁꯨ ꯈꯥꯡꯉꯦ ꯅꯪꯕꯨ ꯅꯪꯕꯨꯗꯤ ꯌꯥꯝꯅ ꯅꯨꯡꯁꯤꯌꯦ ꯍꯥꯏꯕꯗꯣ ꯑꯗꯨꯣ ꯑꯣꯏꯔꯁꯨ ꯈꯪꯗꯦ ꯃꯥꯁꯦ ꯑꯃꯨꯛꯀ ꯑꯗꯨꯝ ꯇꯥꯎꯔꯒ ꯂꯩꯔꯦ ꯀꯔꯤ ꯋꯥꯈꯜ ꯊꯣꯛꯄ꯭ꯔꯥ ꯊꯣꯛꯄ꯭ꯔꯥ ꯈꯪꯗꯦ ꯃꯥꯁꯦ ꯑꯗꯨꯒ ꯍꯧꯖꯤꯛ ꯐꯥꯎ ꯃꯥꯒꯤ ꯐꯣꯟꯒꯤ ꯄꯥꯁꯋꯥꯔꯗ ꯐꯥꯎ ꯅꯪꯉꯣꯟꯗ ꯈꯪꯍꯟꯗꯕꯗꯣ ꯑꯗꯨꯁꯨ ꯑꯩꯗꯤ ꯌꯥꯝ ꯆꯤꯡꯅꯥ
ꯑꯗꯨꯒꯨꯝꯕ ꯐꯥꯎ ꯉꯔꯥꯡꯗꯣ ꯄꯣꯜꯗ ꯂꯤꯕꯅꯦ ꯑꯩꯁꯨ ꯇꯣ ꯃꯥ ꯃꯥꯥ ꯆꯍꯥꯏ ꯇ ꯀꯃꯗꯤ ꯐꯠꯇꯦ ꯍꯥꯏꯕ ꯃꯥꯁꯨ
ꯑꯗꯨꯒꯤꯅꯤ ꯃꯔꯥ ꯑ ꯂꯥꯏꯌꯦꯕ
ꯑꯩꯒꯤ ꯐꯣꯟꯗꯤ ꯄꯥꯁꯋꯥꯔꯗꯁꯨ ꯈꯪꯉꯤ ꯃꯥꯗꯤ ꯑꯗꯨꯝ ꯑꯩꯒꯤ ꯐꯣꯟꯗꯤ ꯄꯥꯏꯔꯒ ꯂꯥꯏꯅ
ꯑ
ꯑꯗꯨꯃꯒꯤꯗꯤ ꯌꯥꯗ꯭ꯔꯦ
ꯍꯥꯏꯕꯗꯤ ꯑꯗꯨꯝ ꯈꯪꯍꯟꯕ ꯌꯥꯏ ꯍꯥꯏꯕ ꯑꯗꯨꯒꯤ ꯄꯥꯁꯋꯥꯔꯠꯄꯨꯗꯤ ꯑꯩꯈꯣꯏ ꯂꯥꯏꯕ ꯍꯥꯏꯕꯗꯤ ꯑꯗꯨ ꯇꯥꯝ ꯈꯨꯗꯤꯡ ꯅꯨꯡꯇꯤꯒꯤ ꯂꯥꯏꯐꯁꯨ ꯅꯠꯇꯦ ꯃꯔꯥ ꯃꯔꯥꯛ ꯀꯣꯏꯕ ꯆꯠꯄ ꯀꯥꯟꯗ ꯑꯗꯨꯝ ꯍꯥꯏꯕꯗꯤ ꯍꯣꯏ ꯆꯤꯡꯅꯥ ꯑꯃꯗꯤ ꯑꯗꯨ ꯑꯣꯏꯔꯁꯨ ꯂꯥꯏꯉꯦꯗꯅ ꯑꯗꯨ ꯐꯟ ꯌꯦꯡꯉꯔꯒ ꯑꯗꯨꯝ ꯀꯔꯤꯒꯤꯅꯣ ꯍꯥꯏꯕꯅꯤꯗ ꯑꯗꯨ ꯄꯥꯁꯋꯥꯔꯗ ꯐꯥꯎ ꯈꯪꯍꯟꯗꯕꯁꯦ ꯑꯩꯈꯣꯏꯒꯤ ꯏꯃꯥꯟꯅꯕꯤꯁꯤꯡ ꯃꯨꯀꯥ ꯈꯥꯡꯉꯗꯤꯀꯣ ꯌꯥꯝ ꯁꯥꯎꯅꯤꯡꯕ ꯃꯤ ꯃꯤ ꯁꯅꯤꯡ ꯁꯧꯅꯤꯡꯗꯕ ꯃꯤ ꯂꯩꯥꯏꯔꯅꯨꯅꯤꯡꯕ
ꯅꯣꯏꯒꯤ ꯏꯃꯨꯡꯒꯤ ꯃꯤꯡ ꯅꯣꯏꯒꯤ ꯏꯃꯨꯡꯒꯤ ꯃꯤꯁꯤꯡꯅꯁꯨ ꯍꯪꯉꯗꯤ ꯅꯪꯁꯨ ꯂꯣꯏ ꯂꯤꯔꯣ ꯉ ꯌꯥꯗ
ꯑꯩ ꯏꯃꯥꯕꯣꯛꯁꯨ ꯀꯣꯜ ꯇꯥꯎꯗꯕ ꯀꯏ ꯀꯨꯏꯔ ꯅꯍꯥꯟꯅꯤ ꯅꯣꯏ ꯑꯅꯤꯒꯤ ꯋꯥꯔꯤ ꯃꯔꯥꯡ ꯃꯔꯥꯡ ꯑꯩꯕꯨ ꯀꯣꯜ ꯇꯧꯔꯗꯤ ꯅꯣꯏ ꯑꯅꯤꯒꯤ ꯋꯥꯔꯤꯁꯨ ꯑꯗꯨꯝ ꯍꯪꯂꯛꯑꯦ ꯑꯗꯣ ꯍꯧꯖꯤꯛꯀꯥꯟꯗꯤ ꯃꯥꯃꯥ ꯃꯁꯥꯁꯦ ꯌꯥꯝ ꯁꯣꯟꯕꯅꯤꯅꯀꯣ ꯀꯣꯁꯨ ꯇꯧꯔꯛꯇ꯭ꯔꯦ ꯑꯗꯨꯒꯤꯅꯤ ꯇꯧꯔꯛꯔꯗꯤ ꯅꯍꯥꯟꯗꯤ ꯑꯩ ꯈꯔꯗꯤ ꯍꯥꯏꯈ꯭ꯔꯕꯅꯤ ꯑꯩꯈꯣꯏꯒꯤ ꯏꯃꯨꯡ ꯁꯦ ꯌꯥꯝꯃꯗꯤ ꯐꯠꯇꯦ ꯐꯠꯇꯦꯀꯣ ꯅꯨꯄꯤꯗ ꯈꯔ ꯆꯪꯉꯦ ꯍꯥꯏꯕ ꯍꯣꯏ ꯑꯗꯨꯇ ꯍꯥꯏꯔꯗꯤ ꯑꯗꯨꯒꯤ ꯋꯥ ꯈꯛꯛꯇꯥꯛꯑꯦ ꯍꯥꯏꯔꯒ ꯀꯔꯤ ꯀꯔꯤ ꯇꯧꯒꯦ ꯍꯥꯏꯔꯒ ꯑ ꯈꯪꯉ ꯅꯣꯏ ꯋꯥꯔꯤ ꯁꯥꯟꯅꯕ ꯌꯥꯔꯗꯤ ꯁꯥꯟꯅꯔꯣꯅꯀꯣ ꯑꯩ ꯍꯥꯏꯕꯗꯤ ꯍꯥꯏꯈ꯭ꯔꯕꯅꯤꯅ ꯅꯍꯥꯟꯗ ꯃꯥ ꯆꯦꯀꯥꯞ ꯂꯥꯛꯄ ꯀꯥꯟꯗꯁꯨ ꯑꯩ ꯍꯥꯏꯈ꯭ꯔꯅꯦ ꯗꯤꯇꯦꯜꯁꯕꯨꯨꯗꯤ ꯂꯤꯕꯨꯗꯤ ꯂꯤꯗꯦ ꯑꯩꯁꯨ
ꯑꯣ
ꯑꯩꯁꯨ ꯂꯤꯅꯤꯡꯗꯦꯗꯅ ꯑꯗꯨꯒꯤ ꯑꯗꯨ ꯈꯥꯛꯛꯇ ꯍꯥꯏꯔꯒ ꯈꯪꯅꯤ ꯃꯥꯁꯤ ꯌꯥꯗꯦꯅ ꯑꯩ ꯍꯥꯏꯈ꯭ꯔꯕꯅꯤ ꯑꯍꯁꯦ ꯄ꯭ꯔꯥꯎ ꯂꯥꯏꯕ ꯃꯥꯁꯨ ꯂꯥꯏꯌꯦ
ꯑꯥ
ꯑꯩꯗꯤ ꯁꯤꯒꯤꯦ ꯃꯤꯅꯦ ꯍꯥꯏ ꯑꯃ ꯂꯩ ꯌꯥꯝ ꯄ꯭ꯔꯥꯎ ꯅꯍꯥꯟ ꯑꯩꯅ ꯉꯥꯛꯄꯁꯦ ꯅꯪꯅ ꯑꯩ ꯑꯩꯒꯤ ꯂꯥꯏꯛ ꯑꯃ ꯃꯉꯣꯟꯗ ꯑꯩꯉꯣꯟꯗ ꯄꯨꯔꯛꯄ ꯌꯣꯅ ꯃꯉꯣꯟꯗ ꯄꯤꯔ ꯍꯥꯏꯕ ꯃꯇꯗ ꯃꯥꯅ ꯍꯥꯏꯔꯛꯑꯦ ꯍꯥꯏꯕ ꯋꯥꯗꯣ ꯅꯪꯉꯣꯟꯗ ꯐꯥꯎ ꯁꯨꯃꯥꯏꯅ ꯉꯥꯡ ꯁꯦ ꯑꯩꯗꯤ ꯌꯥꯝ ꯉꯥꯛꯄꯅꯤꯀꯣ ꯃꯤꯉꯣꯟꯗꯗꯤ ꯈꯔ ꯄꯥꯏꯔꯤꯁꯨ ꯅꯪ ꯅꯪ ꯅꯪꯉꯣꯟꯗ ꯄꯥꯎ ꯁꯨꯃꯥꯏꯅ ꯉꯥꯡꯔꯨꯁꯦ ꯑꯁ ꯀꯔꯤ ꯃꯤꯅꯅꯨꯡꯉꯌꯦꯕꯅꯤꯗ ꯃꯤ ꯄꯣꯠ ꯄꯨꯕ ꯉ ꯉꯝꯗ꯭ꯔꯁꯨ ꯅꯪꯒꯤ ꯄꯣꯗꯤ ꯑꯗꯨ ꯑꯗꯨꯗꯨꯗꯤ ꯌꯥꯝꯅ ꯂꯨꯕꯁꯨ ꯅꯠꯇꯦ
ꯎꯝꯇꯅꯤ ꯍ ꯇꯗ꯭ꯔꯦ
ꯁꯪ ꯐ ꯆꯅ ꯈꯥꯂꯣ ꯗꯤꯁꯤ ꯁꯥꯟ ꯐꯖꯅ ꯇꯑꯣꯅ ꯍꯧꯖꯤꯛꯅ ꯋꯥꯕ ꯁꯔꯨꯛ ꯑꯩꯗꯤ ꯐꯥꯏꯌꯦꯅ ꯑꯩꯗꯤ ꯈꯜꯂꯨꯕꯅꯤ ꯎꯝ ꯃꯆꯤꯟꯁꯨ ꯌꯥꯝ ꯀꯜꯂꯦ ꯃꯥꯁꯦ ꯑꯗꯨꯒ ꯑꯩꯗꯤ ꯄꯥꯝꯗꯦ
ꯉꯔꯥꯡꯁꯨ ꯁꯤꯒꯤ ꯋꯥꯔꯤ ꯅꯪꯒꯤ ꯅꯅꯥꯎ ꯅꯨꯄꯥꯅ ꯂꯤꯗ꯭ꯔꯗꯤꯀꯣ ꯑꯩꯈꯣꯏ ꯈꯪꯉꯔꯣꯏ ꯑꯃꯨꯛꯀ ꯕ꯭ꯂꯥꯏꯟꯗ ꯊꯦꯟꯗ ꯂꯥꯏꯔꯒ ꯃꯥꯗꯤ ꯍꯔꯥꯎꯔꯒ ꯂꯥꯏꯅꯤ ꯈꯪꯉꯔꯣꯏ ꯍꯥꯏꯕ ꯋꯥꯈꯜꯗ ꯃꯥ ꯂꯥꯏꯔꯒ
ꯎꯝ ꯎꯝ
ꯅꯍꯥꯟꯁꯨ ꯑꯩꯈꯣꯏ ꯏꯃꯥꯟꯅꯕꯤꯁꯤꯡ ꯂꯤꯕꯗꯣ ꯀꯣꯝꯂꯥꯒꯤ ꯀꯣꯝꯂꯥꯒꯤ ꯐꯦꯁꯇꯤꯚꯦꯜ ꯑꯃ ꯂꯩꯌꯦꯗꯅ ꯑꯗꯨꯒꯤ ꯃꯔꯤꯁꯨ ꯂꯩꯕꯗꯣ
ꯑꯥ
ꯑꯗꯨꯝ ꯍꯣꯏ ꯆꯠꯂꯁꯨ ꯃꯥ ꯑꯁꯨꯃꯥꯏꯅ ꯆꯠꯂꯦ ꯑꯁꯤ ꯑꯁꯤꯒꯤ ꯅꯨꯄꯤꯒ ꯃꯣꯏꯒ ꯑꯁꯨꯃꯥꯏꯅ ꯑꯩꯈꯣꯏ ꯇꯤꯟ ꯅꯥꯏꯌꯦ ꯍꯥꯏꯕ ꯃꯔꯤ ꯂꯤꯔꯗꯤ ꯐꯒꯗꯕ ꯅꯪꯅ ꯑꯃꯨꯛ ꯃꯉꯣꯟꯗ ꯇꯅꯔꯀꯥꯟꯗ ꯃꯥꯅ ꯃꯆꯤꯟ ꯊꯤꯕꯗꯣ ꯑꯩꯗꯤ ꯈ꯭ꯋꯥꯏꯗꯒꯤ ꯁꯥꯎꯅꯤꯡꯕꯅꯦ ꯑꯗꯨ ꯁꯤꯗ
ꯎꯝ
ꯑꯗꯤ ꯑꯃꯗꯤ ꯂꯩꯥꯏ
ꯈꯟꯅꯤꯡꯉꯥꯏꯗꯤ ꯂꯩꯔꯤꯕꯥꯏꯒꯤꯅꯦꯗꯤ ꯈꯟꯈ꯭ꯔꯦ ꯑꯩꯁꯨ ꯅꯗꯨ ꯁꯨ ꯈꯟꯕꯅꯦ ꯑꯗꯨ ꯄ꯭ꯔꯔꯊꯅꯥ ꯇꯧꯕ ꯃꯇꯝꯗꯁꯨ ꯑꯗꯨꯝ ꯇꯧꯋꯦ ꯑꯗꯨ ꯈꯟꯕ ꯃꯇꯝꯗ ꯑꯃꯨꯛ ꯏꯅꯦ ꯈꯣꯏꯒ ꯑꯃꯨꯛ ꯀꯣꯜ ꯇꯧꯔꯛꯀꯦ ꯑꯃꯨꯛ ꯄ꯭ꯔꯣꯕ꯭ꯂꯦꯝ ꯑꯃ ꯍꯥꯏ ꯈꯪꯗꯦ
ꯍꯥꯏꯥꯏꯗꯤ ꯇꯣꯛꯈ꯭ꯔꯣ ꯍꯥꯏꯅꯤꯡꯈ꯭ꯔꯦ ꯑꯩꯈꯣꯏ ꯑꯗꯨꯒ ꯑꯩꯈꯣꯏꯒꯤ ꯏꯃꯥꯟꯅꯕꯤꯁꯤꯡꯁꯨ ꯈꯪꯉꯗꯤ ꯑꯁ ꯋꯥꯣꯏꯁꯨ ꯇꯣꯛꯈ꯭ꯔꯣ ꯇꯣꯛꯈ꯭ꯔꯣ ꯍꯥꯏꯅꯤ ꯈ ꯅꯪ ꯍꯧꯖꯤꯛꯅ ꯇꯣꯞꯅꯤꯡꯉꯥꯏ ꯇꯥꯉꯣ
ꯈꯟꯗ ꯈꯟꯅꯁ
ꯑꯗꯨ ꯇꯣꯛꯀꯅꯤ ꯍꯥꯏꯕ ꯗꯤꯁꯤꯖꯟ ꯑꯃ ꯂꯥꯛꯑꯣ ꯑꯩ ꯃꯥꯒꯤ ꯅꯪ ꯅꯪꯕꯨ ꯂꯥꯎꯕꯁꯦ ꯃꯉꯣꯟꯗꯗꯤ ꯑꯁ ꯍꯦꯟꯅ ꯐꯈ꯭ꯔꯦ ꯃꯥꯗꯤ ꯅꯪꯕꯨ ꯐꯪꯕꯁꯦ ꯅꯪꯕꯨ ꯑꯗꯨꯝ ꯂꯣ ꯏꯁꯇꯥꯔꯗꯤ ꯃꯉꯣꯟꯗ ꯃꯥꯒꯤ ꯃꯥꯒꯤꯅꯤ ꯂꯣ ꯏꯁꯇꯥꯞꯁꯦ ꯅꯪꯉꯣꯟ ꯅꯪꯒꯤꯗꯤ ꯋꯥꯏ ꯁꯥꯡꯒꯅꯤꯅ ꯑꯗꯨ ꯅꯨꯄꯥꯗꯨ ꯇꯣꯛꯑꯗꯤ
ꯎ
ꯁꯤ ꯁꯤ ꯅꯠꯇꯕ ꯍꯣꯏ ꯍꯌꯦꯡ ꯍꯣꯏ ꯑꯐꯥ ꯑꯐꯥꯕꯁꯨ ꯂꯥꯛꯀꯅꯤ ꯑꯩꯈꯣꯏꯗꯤ ꯍꯧꯖꯤꯛꯁꯨ ꯑꯉꯥꯡ ꯑꯣꯏꯔꯤꯦ ꯌꯥꯝ ꯑꯍꯥꯟꯕꯁꯨ ꯑꯣꯏꯗ꯭ꯔꯦ ꯑ ꯑꯩꯈꯣꯏ ꯀꯇ ꯃꯇꯥ ꯑꯃꯁꯨ ꯂꯥꯛꯑꯦ ꯍꯥꯏꯕ
ꯈꯟꯗ꯭ꯔꯗ
ꯀꯪꯗꯔꯤꯗ ꯑꯃꯔꯃꯤꯁꯦ
ꯎ
ꯐꯖꯅ ꯂꯥꯛꯑꯣ ꯅꯪ ꯐꯖꯅ ꯈꯜꯂꯣ
ꯎꯄ
ꯀꯔꯤ ꯇꯧꯅꯤ ꯍꯥꯏꯕꯗꯣ ꯅꯪ ꯐꯖꯅ ꯈꯜꯂꯣ ꯁꯨꯃꯥꯏꯅ ꯑꯃꯨꯛ ꯍꯌꯦꯡꯋꯥꯏ ꯅꯪ ꯋꯥꯗ ꯋꯥꯗ꯭ꯔꯕ ꯋꯥꯗꯕ ꯁꯔꯨꯛꯄꯨꯗꯤꯅ ꯍꯧꯖꯤꯛꯅ ꯋꯥꯕꯅ ꯍꯦꯟꯅ ꯐꯥꯡꯒꯅꯤ ꯍꯥꯏ ꯑꯩꯗꯤ ꯑꯦꯛꯁꯄꯤꯔꯤꯌꯦꯟꯁ ꯇꯧꯔꯅꯦꯕ ꯅꯪꯕꯨꯛ ꯅꯨꯡꯁꯤꯕꯤꯒꯤꯦ ꯍꯌꯦꯡ ꯋꯥꯏ ꯋꯥꯕꯗꯣ ꯑꯩꯗꯤ ꯑꯗꯨ ꯌꯦꯡꯕ ꯉꯥꯝꯃꯣꯏ ꯑꯗꯨꯒꯤ ꯍꯥꯏꯕꯅꯤꯗ ꯑꯩꯅ ꯈꯪꯅꯕ ꯅꯨꯄꯥꯗꯨꯁꯨ ꯑꯩꯗꯤ ꯂꯤꯒꯅꯤ ꯍꯥꯏꯕꯅꯤ ꯉꯁꯤ ꯈꯥꯟꯕꯅꯤ
ꯑ
ꯉꯁꯥꯏ ꯑꯩꯈꯣꯏ ꯀꯣꯜ ꯇꯧꯗ꯭ꯔꯤꯉꯩꯗ ꯑꯩꯈꯣꯏ ꯑꯅꯤ ꯀꯣꯜ ꯇꯧꯔ ꯍꯥꯏꯔꯒ ꯍꯪ ꯑꯀꯣ ꯃꯨꯒ ꯎ ꯅꯪꯕꯨ ꯀꯣꯜ ꯕꯦꯛ ꯇꯧꯔꯒꯦ ꯑꯃꯛ ꯍꯥꯟꯅ ꯅꯪꯕꯨ ꯋꯥꯔꯤ ꯁꯥꯟꯅꯒꯦꯅ ꯃꯥ ꯁꯦꯔꯖꯤ ꯀꯥꯟ ꯏꯠ ꯊ꯭ꯔꯦꯅ ꯈꯔꯗꯤ ꯍꯥꯏꯈ꯭ꯔꯕꯅꯤ ꯃꯣꯏꯒꯤ ꯅꯨꯄꯥꯒ ꯋꯥꯔꯤ ꯑꯃ ꯊꯣꯛꯑꯦ ꯄ꯭ꯔꯣꯕ꯭ꯂꯦꯝ ꯑꯃ ꯊꯣꯛꯑꯦ ꯍꯥꯏꯔꯒꯅ ꯀꯔꯤꯅꯣ ꯍꯥꯏꯔꯒꯅ ꯑꯩ ꯍꯣꯔꯦꯟ ꯍꯩꯅ ꯍꯥꯏꯔꯒꯦ ꯑꯩꯅ ꯃꯉꯣꯟꯗ ꯍꯥꯏꯈ꯭ꯔꯕꯅꯦ ꯑꯩꯗꯤ ꯂꯤꯅꯤ ꯍꯣꯔꯦꯟ ꯌꯥꯝ ꯁꯥꯎꯅꯤꯡꯈꯦ ꯍꯥꯥ
ꯗꯤ ꯀꯔꯤ ꯍꯥꯏꯦꯜ ꯐ
ꯃꯥꯗꯤ ꯀꯔꯤ ꯀꯔꯤ ꯄ꯭ꯔꯣꯕ꯭ꯂꯦꯝ ꯊꯣꯛꯑꯦꯅ ꯀꯣ ꯍꯥꯏꯔ ꯀꯗ ꯑꯦ ꯍꯣꯔꯦꯟ ꯀ ꯇꯧꯔꯛꯀꯦꯅ ꯃꯦꯁꯦꯁꯀ ꯊꯥꯈ꯭ꯔꯕꯅꯦ ꯑꯗꯨꯒ ꯑꯃꯨꯛꯀ ꯏꯃ ꯍꯥꯡꯔꯛꯇꯦ ꯇꯧꯔꯛꯑꯣꯅ ꯁꯨꯃꯥꯏꯅ ꯈꯛꯇ ꯔꯤꯄ꯭ꯂꯥꯏ ꯄꯤ ꯃꯥꯁꯨ ꯇꯥꯔꯗꯤꯀꯣ ꯑ ꯈꯥꯉꯦ ꯇꯣ ꯀ꯭ꯔꯣ ꯍꯥꯏꯥꯏ ꯀ꯭ꯔꯣꯅ ꯁꯣꯏꯗꯅ ꯍꯥꯏꯒꯅꯤ ꯈꯪꯉꯦ ꯑꯩ ꯃꯔꯛ ꯃꯔꯛꯇꯗꯤꯣꯏ ꯅꯣꯏ ꯑꯅꯤꯗꯣ ꯃꯍꯥꯛꯁꯨ ꯍꯥꯡꯔꯛꯄꯅꯦꯕ ꯃꯥꯗꯤ ꯅꯨꯄꯥꯗꯣ ꯌꯥꯝꯅ ꯊꯥꯖꯗꯕꯅꯦ ꯃꯥ ꯌꯥꯗꯦꯅꯀꯣ ꯌꯦꯉ ꯀꯥꯟꯗ ꯅꯨꯡꯁꯤꯗꯤ ꯅꯨꯡꯁꯤꯔꯝꯒꯅꯤ ꯑꯗꯨ ꯑꯣꯏꯔꯁꯨ ꯊꯥꯖꯗꯦ ꯍꯥꯏꯕ ꯋꯥ ꯉꯥꯛꯇ ꯑꯗꯨꯝ ꯍꯥꯏꯔꯛꯑꯦ
ꯌꯥꯁꯨ
ꯍꯣꯏ ꯁꯨ ꯑꯁ ꯅꯪꯒꯤ ꯅꯠꯆꯦ ꯑꯃ ꯀꯥꯖꯤꯟ ꯑꯃꯁꯨ ꯀꯣꯜ ꯇꯧꯔꯛꯑꯦ ꯍꯥꯏꯕꯗꯨꯣ ꯍꯥꯡ ꯂꯥꯛꯑꯦ ꯍꯥꯏꯕꯗꯣ ꯃꯣꯏꯁꯨ ꯎꯔꯝꯕꯒꯤ ꯑꯣꯏꯔꯝꯒꯅꯤꯅ ꯈꯂꯦ ꯍꯣꯏ ꯍꯣꯔꯦꯟ ꯀꯣꯜ ꯇꯧꯔꯛꯑꯣꯀꯣ ꯄꯥꯎ ꯐꯥꯎꯗꯥ ꯑꯁ ꯍ ꯍ ꯐꯥꯏ ꯐꯥꯏ
ꯑꯥ